ꯑꯐ
ꯇꯥꯕ꯭ꯔꯣ ꯀꯔꯤ ꯇꯧꯔꯒ ꯂꯩꯔꯤꯅꯣ
ꯐꯝꯃꯦ ꯃꯄꯥꯟꯗ ꯐꯝꯃꯒ ꯂꯩꯌꯦꯦ
ꯑꯁ ꯑꯩꯗꯤ ꯔꯨꯝꯗ ꯂꯩꯗ
ꯎ ꯏꯚꯅꯤꯡ ꯋꯥꯛ ꯆꯠꯇ꯭ꯔꯣ
ꯑꯁ ꯅꯣꯡ ꯃꯈꯈꯥꯏ ꯆꯨꯕꯀꯣ
ꯎꯝ
ꯑꯗꯨꯒꯤ ꯆꯠꯊꯣꯛꯄꯗꯨ ꯆꯠꯀꯦ ꯇꯧꯔꯝꯕꯅꯦ ꯑꯗꯨ ꯑ ꯅꯣꯡ ꯆꯨꯕ ꯆꯠꯄ ꯌꯥꯗꯕ ꯂꯝꯕꯤꯗꯨ ꯆꯣꯠꯂꯦꯕ
ꯃꯤꯗꯤ ꯅꯣꯡ ꯆꯨꯔꯁꯨ ꯆꯦꯟꯕꯗ ꯅꯨꯡꯉꯥꯏ ꯍꯥꯏꯅꯤ
ꯀꯣꯏꯂꯥꯁ ꯑꯣꯏꯔꯗꯤ ꯐꯕ ꯂꯝꯕꯤꯗꯣ ꯑꯗꯨ ꯅꯠꯇꯦꯕ ꯂꯝꯕꯤꯗꯣ ꯁꯋꯥꯗꯤ
ꯅꯪ ꯑꯩꯈꯣꯏ ꯚꯥꯏꯔꯦꯜ ꯆꯠꯐꯝꯗꯣ ꯅꯪ ꯆꯠꯄꯗꯣ ꯀꯣꯏꯕ ꯆꯠꯄꯗꯣ ꯑꯗꯣ ꯌꯥꯝ ꯐꯖꯍꯧꯕ꯭ꯔꯥ
ꯍꯣꯏ ꯑꯁ ꯐꯖꯍꯧꯋꯍꯦ ꯍꯧꯖꯤꯛꯇꯤ
ꯍꯥꯥ
ꯍꯧꯖꯤꯛꯇꯁꯤ ꯂꯩꯔꯝꯃꯔꯣꯏꯗ
ꯑꯗꯣ ꯃꯤ ꯀꯌꯥꯃꯨꯛ ꯂꯥꯛꯍꯧꯕ꯭ꯔꯥ
ꯑꯁ ꯃꯤꯗꯤ ꯌꯥꯝꯃꯦꯗ
ꯃꯤ ꯌꯥꯝꯃꯦ
ꯍꯣꯏ ꯃꯤ ꯌꯥꯝꯃꯦ ꯂꯥꯛꯄꯗꯣ
ꯅꯣꯏ ꯃꯤ ꯀꯥ ꯀꯌꯥ ꯆꯠꯄ꯭ꯔꯣ
ꯃꯤ ꯑꯍꯨꯝ ꯃꯤ ꯑꯍꯨꯝ ꯆꯠꯂꯦ ꯍꯣꯏ ꯑꯩꯒ ꯏꯃꯥꯟꯅꯕ ꯑꯅꯤꯒ
ꯑꯗꯨ ꯃꯣꯏꯗꯤ ꯀꯥꯏꯗꯒꯤ ꯂꯥꯛꯄ
ꯑꯩꯈꯣꯏ ꯈꯨꯟꯗꯒꯤ ꯂꯥꯛꯄꯅꯦꯗ ꯊꯕꯛ ꯑꯃ ꯂꯥꯛꯄ ꯑꯗꯨꯒ ꯑꯗꯨꯔꯣꯝ ꯂꯝꯕꯤ ꯌꯨꯝ ꯍꯟꯅꯕ ꯂꯝꯕꯤ ꯊꯣꯛꯄꯒ ꯑꯃꯨꯛ ꯑꯗꯨꯒꯤ ꯀꯣꯏꯕ ꯆꯠꯁꯦ ꯍꯥꯏꯕ ꯑꯩꯁꯨ ꯆꯠꯇ꯭ꯔꯤꯕ ꯍꯣꯏ
ꯌꯥꯝ ꯐꯖꯕ ꯑꯣꯏꯗꯦꯗ
ꯃꯤꯗꯤ ꯌꯥꯝ ꯂꯥꯛꯅꯩꯅ
ꯍꯣꯏ ꯌꯥꯝ ꯂꯥꯛꯅꯩ ꯍꯧꯖꯤꯛꯇꯤ ꯁꯥꯠꯄꯗꯨ ꯀꯦꯜꯂꯝꯃꯅꯤꯗ ꯂꯣꯏꯅꯃꯛ
ꯀꯦꯜꯂꯝꯒꯅꯤ ꯃꯇꯝ ꯃꯇꯝ ꯌꯥꯝ ꯊꯨꯅ ꯀꯦꯜꯕꯅꯤ ꯑꯗꯨꯋꯥꯏ ꯗꯨꯒꯨꯝꯕꯗ‌ꯣ
ꯁꯥꯠꯄꯁꯨ ꯌꯥꯝ ꯊꯨꯅ ꯁꯥꯠꯄ ꯑꯗꯨꯒ ꯀꯦꯟꯕꯁꯨ ꯌꯥꯝ ꯀꯦꯟꯕ ꯊꯨꯅ
ꯎꯝ ꯃꯁꯛꯇꯤ ꯐꯖꯩꯅ‌ꯦ
ꯍꯦꯛꯂꯛꯄ ꯌꯥꯗ꯭ꯔꯣ
ꯎꯁ ꯈꯨꯨꯏꯒꯅꯤꯗ
ꯎꯝ ꯅꯪ ꯒꯥꯔꯤ ꯇꯝꯒꯅꯤ ꯍꯥꯏꯕꯗꯣ
ꯎꯝ
ꯎꯝ ꯊꯥ ꯀꯌꯥ ꯊꯝꯒꯦꯔꯣ
ꯊꯥ ꯑꯁ ꯑꯩꯗꯤ ꯈꯪꯗꯦꯅꯣ ꯊꯥ ꯑꯅꯤ ꯑꯅꯤꯒꯨꯝꯕ ꯇꯝꯒꯗꯧ ꯃꯥꯜꯂꯦꯕ ꯅꯨꯃꯤꯠ ꯅꯨꯡꯇꯤꯒꯤ ꯇꯝꯗꯗꯤꯀꯣ ꯍꯞꯇꯥ ꯑꯃꯗ ꯑꯃ ꯑꯅꯤꯒꯨꯝꯕ ꯇꯝꯃꯗꯤ ꯊꯥ ꯑꯅꯤꯒꯨꯝꯕ ꯆꯪꯒꯗꯕ ꯃꯥꯜꯂꯦ
ꯃꯤꯗꯤ ꯍꯞꯇꯥ ꯑꯃ ꯇꯝꯃꯗꯤ ꯍꯩ ꯍꯥꯏꯅꯦ
ꯍꯣꯏ ꯍꯥꯟꯅ ꯑꯗꯨꯗꯤ ꯒꯥꯔꯤꯒꯤ ꯂꯧꯁꯤꯡ ꯂꯩꯕꯒꯤꯅꯤꯗ ꯑꯩꯗꯤ ꯒꯥꯔꯤꯒꯤ ꯄꯥꯔꯠ ꯀꯩꯀꯥ ꯀꯔꯤꯁꯨ ꯈꯪꯗꯦꯕ
ꯎꯝ ꯎꯝ ꯅꯣꯏꯒꯤ ꯂꯩꯐꯝ ꯀ꯭ꯔꯤ
ꯍꯣꯔꯦꯟ ꯀꯔꯤ ꯏꯟꯁꯥꯡ ꯊꯣꯡꯒꯦꯔꯥ
ꯈꯪꯗꯦ ꯁꯧꯒ꯭ꯔꯤꯒ ꯊꯣꯡꯒꯦ
ꯑꯁ ꯁꯧꯒ꯭ꯔꯤꯗꯤ ꯍꯥꯎꯔꯣꯏꯍꯦ
ꯅꯣꯏ ꯅꯪꯗꯤ ꯏꯡꯖꯥꯡ ꯊ‌ꯣꯡꯕ꯭ꯔꯥ
ꯑꯩꯗꯤ ꯍꯦꯟꯖꯥꯡ ꯊꯣꯡꯗꯦꯗ
ꯁꯥ ꯒꯨꯝꯕꯗꯤ ꯊꯣꯡꯕ ꯍꯩꯕ꯭ꯔꯣ
ꯁꯥꯒ ꯊꯨꯝꯗꯤ ꯍ‌ꯣꯏ ꯊꯣꯡꯕꯗꯤ ꯍꯩ ꯍ‌ꯣꯏ
ꯅꯣꯏ ꯅꯪꯗꯤ ꯁꯥ ꯊꯣꯡꯕ ꯍꯩꯇꯦ ꯍꯥꯏꯅꯦ ꯃꯤꯅ
ꯑꯁ ꯈꯪꯗꯦꯗ ꯊꯣꯡꯕ ꯍꯩꯕ꯭ꯔꯥ ꯍꯩꯇꯕ꯭ꯔꯥ ꯃꯔꯛ ꯃꯔꯛꯇ ꯊꯣꯡꯕꯅꯤ ꯏꯃꯥꯟꯅꯕ ꯑꯩꯈꯣꯏꯒ ꯆꯠ ꯆꯥꯅꯕ ꯀꯨꯝꯕꯗꯨꯗꯤꯀꯣ
ꯎꯝ
ꯑꯗꯨꯗ ꯃꯔꯛ ꯃꯔꯛꯇ ꯊꯣꯡꯉꯤ ꯌꯥꯝ ꯍꯩꯕ ꯅꯠꯇꯦꯗ ꯊꯣꯡꯕ
ꯗꯤ ꯅꯨꯄꯥꯅ ꯁꯥ ꯊꯣꯡꯉꯗꯤ ꯍꯥꯎꯋꯦ ꯍꯥꯏꯌꯦ ꯅꯣꯏꯁꯨ ꯇꯥꯃꯣꯅꯦ
ꯑꯁ ꯈꯪꯗꯦꯗ ꯁꯥ ꯊꯣꯡꯕꯁꯦ
ꯀꯔꯤ ꯀꯔꯤ ꯍꯤꯟꯖꯥꯡ ꯊꯣꯡꯕ ꯍꯥꯏꯕ꯭ꯔꯣ
ꯑꯁ ꯑꯩꯗꯤ ꯌꯥꯝ ꯍꯩꯕ ꯑꯣꯏꯗꯅ ꯌꯦꯟ ꯁꯥꯑꯒ ꯆꯝꯐꯨꯠꯀꯨꯝꯕ ꯍꯩꯑꯦ
ꯀꯪꯍꯧꯗꯤ
ꯍꯣꯏ ꯀꯥꯡꯍꯧꯁꯨ ꯈꯔ ꯈꯔ
ꯏꯔꯣꯟꯕꯗꯤ
ꯏꯔꯣꯟꯕꯁꯨ ꯍꯩꯌꯦ
ꯄꯥꯟꯒꯨꯝꯕ ꯊꯣꯡꯕ ꯍꯩꯕꯔꯥ
ꯄꯥꯟ ꯀꯨꯝꯕꯗꯤ ꯍꯩꯇꯦꯕꯨ
ꯆꯥꯒꯦꯝꯒꯨꯝꯕꯗꯤ
ꯆꯥꯒꯦꯝ ꯈꯨꯝꯕꯁꯨ ꯑꯁ ꯍꯩ ꯍꯩꯇꯦ ꯂꯨꯌꯦꯅꯦ ꯍꯥꯎꯥꯗꯤ ꯍꯥꯎꯏꯗ
ꯁꯥꯎꯕꯅꯤꯅꯦ ꯎꯝ ꯍꯌꯦꯡꯗꯣ ꯀꯥꯏꯗ ꯀꯥꯏꯗ ꯆꯀꯦꯔꯣ
ꯀꯩꯁꯨ ꯆꯠꯂꯣꯏꯗ ꯌꯨꯝꯗ ꯑꯗꯨꯝ ꯂꯩꯒꯅꯤꯗ ꯀꯣꯂꯦꯖꯁꯨ ꯆꯠꯇ꯭ꯔꯤꯕꯀꯣ
ꯎꯝ
ꯑꯗꯨꯒꯤ ꯀꯣꯂꯦꯖꯇꯨꯗꯤ ꯗꯤꯁ ꯋꯤꯛ ꯐ꯭ꯔꯥꯏꯗꯦ ꯁꯦꯇꯔꯗꯦ ꯑꯗꯨꯋꯥꯏꯗ ꯍꯧꯗꯧ ꯃꯥꯜꯂꯦ
ꯅꯣꯏ ꯈꯨꯟꯗꯀꯣ
ꯎꯝ
ꯃꯤ ꯀꯌꯥ ꯃꯤꯗꯤ ꯑꯗꯨꯝ ꯂꯩꯕ꯭ꯔꯥ ꯌꯥꯝ ꯂꯩꯕ꯭ꯔꯥ ꯆꯥꯎꯕ꯭ꯔ ꯅꯣꯏ ꯈꯨꯟꯗꯨ
ꯌꯥꯝ ꯆꯥꯎꯕꯁꯨ ꯑꯣꯏꯗꯦ ꯌꯥꯝ ꯄꯤꯛꯄꯁꯨ ꯑꯣꯏꯗꯦ ꯑꯗꯨꯝ ꯇꯪꯈꯥꯏ ꯃꯤꯗꯤꯌꯝꯗꯀꯣ
ꯌꯨꯠ ꯈꯣꯏꯗꯤ ꯌꯥꯝ꯭ꯔꯥ
ꯌꯦꯠꯈꯣꯏꯁꯨ ꯑꯁ ꯌꯦꯠꯈꯣꯏꯗꯤ ꯌꯥꯝꯃꯦ ꯍꯣꯏ ꯑꯉꯥꯡꯁꯨ ꯌꯥꯝꯃꯦ
ꯅꯣꯏ ꯈꯨꯟꯗꯣ ꯑꯉꯥꯡ ꯌꯥꯝꯃꯦ ꯍꯥꯏꯅꯦ
ꯍꯣꯏ ꯑꯁ ꯑꯉꯥꯡ ꯌꯥꯝꯕꯅꯦ ꯑꯉꯥꯡ ꯃꯆꯥ ꯃꯆꯥ ꯃꯣꯏ ꯕꯦꯠꯁ ꯕꯦꯠꯁꯀꯤꯁꯨ ꯃꯤ ꯌꯥꯝꯌꯥꯝꯕꯅꯦ ꯑꯩꯈꯣꯏ ꯕꯦꯠꯁꯇꯁꯨ ꯀꯣ
ꯎꯝ
ꯃꯤ ꯌꯥꯝꯃꯦ
ꯄꯥꯈꯪ ꯈꯣꯏꯗꯤ ꯌꯥꯝꯕ꯭ꯔꯣ
ꯍꯣꯏ ꯄꯥꯈꯪꯈꯩꯁꯨ ꯌꯥꯝꯃꯦ ꯏꯟꯈꯠꯂꯛꯄ ꯄꯥꯈꯪꯁꯨ ꯌꯥꯝꯃꯦ ꯄꯥꯈꯪ ꯁꯕꯤꯁꯨ ꯌꯥꯝꯃꯦ ꯁꯨꯔꯦꯗ ꯂꯣꯏꯅꯃꯛ ꯌꯥꯝꯕ
ꯄꯥꯈꯪ ꯑꯔꯤꯕꯤ ꯂꯩꯁꯥꯕꯤ ꯑꯔꯤꯕꯤꯈꯣꯏꯗꯣ ꯌꯥꯝꯃꯦ ꯌꯥꯝꯕ꯭ꯔꯣ
ꯑꯁ ꯌꯥꯝꯃꯦ ꯍꯣꯏ ꯌꯥꯝ ꯌꯥꯝꯃꯦ ꯑꯗꯨꯔꯦꯅ
ꯆꯥꯁꯇ ꯇꯤ ꯐꯖꯅ ꯆꯠꯄꯔꯣ
ꯍꯣꯏ ꯑꯩꯗꯤ ꯆꯔꯆ ꯍꯣꯏ ꯑꯗꯨꯝ ꯆꯠꯂꯦ
ꯅꯪꯗꯨ ꯏꯁꯩꯁꯨ ꯏꯁꯩꯁꯨ ꯌꯥꯝ ꯌꯥꯝ ꯁꯛꯑꯦ ꯍꯥꯏꯅꯦ
ꯑꯁ ꯈꯪꯗꯦꯗ ꯌꯥꯝ ꯁꯛꯇꯦꯗ ꯍꯩꯕ ꯅꯠꯇꯦꯗ ꯁꯨꯝ ꯄꯥꯝꯕꯒꯤ ꯃꯔꯛ ꯃꯔꯛꯇ ꯁꯛꯄ ꯈꯛꯇꯪꯅꯦꯗ ꯌꯥꯝ ꯍꯩꯕ ꯅꯠꯇꯦꯗ
ꯏꯁꯩꯗꯣ ꯀꯥꯏꯗ ꯇꯝꯕ꯭ꯔꯣ
ꯑꯁ ꯏꯊꯟ ꯏꯊꯟꯗꯅ ꯈꯪꯕꯅꯦꯗ ꯁꯨꯝ ꯁꯛꯅꯤꯡꯕꯒꯤꯀꯣ ꯄꯥꯝꯕ ꯏꯁꯩꯁ‌ꯦ ꯑꯗꯨꯒꯤ ꯃꯔꯛ ꯃꯔꯛꯇ ꯈꯤꯇꯪ ꯁꯠꯄꯅꯦꯗ
ꯀꯌꯥꯃꯨꯛꯇꯤ ꯁꯛꯈ꯭ꯔꯕꯣ
ꯑꯁ ꯀꯨꯟ ꯀꯨꯟ ꯀꯨꯟꯕꯨꯗꯤ ꯁꯨꯨꯔꯝꯃꯅꯤꯕꯨ
ꯑꯁ ꯑꯗꯨꯗꯤ ꯑꯐꯥꯎꯕ ꯑꯣꯏꯕ ꯌꯥꯔꯦꯅꯦ
ꯀꯥꯏꯗꯒꯤ ꯐꯥꯎꯕꯅꯣꯗ ꯑꯩꯉꯣꯟꯗꯒꯤ ꯍꯦꯟ ꯍꯦꯟꯕ ꯌꯥꯝ ꯂꯩꯌꯦꯗ
ꯎꯝ ꯍꯟꯗꯛꯇꯤ ꯁꯛꯇ꯭ꯔꯦ
ꯍꯣꯏ ꯍꯧꯖꯤꯛꯇꯤ ꯍꯧꯖꯤꯛꯀꯥꯟꯁꯦ ꯈꯨꯟꯗ ꯂꯩꯇꯕꯅꯤꯅꯀꯣ
ꯎꯝ
ꯁꯛꯇ꯭ꯔꯦ ꯌꯨꯝꯗ ꯂꯩꯔꯗꯤ ꯁꯟꯗ‌ꯦꯗꯗꯤ ꯃꯔꯛ ꯃꯔꯛꯇ ꯁꯛꯑꯦ ꯍꯧꯖꯤꯛꯀꯥꯟꯗꯤ ꯈꯨꯟꯗ ꯂꯩꯇꯕꯅꯤꯅ ꯁꯛꯇꯔ‌ꯦ
ꯅꯣꯏ ꯈꯨꯟꯗꯁꯨ ꯃꯤ ꯏꯁꯩ ꯁꯛꯄ ꯌꯥꯝ ꯌꯥꯝꯔꯛꯈ꯭ꯔꯦ ꯍꯥꯏꯅꯦ
ꯍꯣꯏ ꯑꯁ ꯌꯥꯝꯈ꯭ꯔꯦ ꯑꯩꯈꯣꯏ ꯈꯨꯟꯗ ꯏꯁꯩ ꯁꯛꯄ ꯁꯤꯡꯒꯔ ꯎ ꯉꯥꯛꯇ ꯉꯥꯏꯈ꯭ꯔꯕꯅꯤ
ꯃꯣꯏ ꯐꯖꯅ ꯁꯛꯄꯔ‌ꯣ
ꯍꯣꯏ ꯃꯣꯏꯁꯨ ꯐꯖꯅ ꯁꯛꯏꯗ ꯑꯩ ꯑꯩꯈꯣꯏꯗꯒꯤ ꯍꯦꯜꯂꯦꯗ ꯃꯣꯏ ꯍꯦꯟꯅ ꯍꯩꯕ
ꯅꯣꯏ ꯆꯥꯔꯖꯇꯣ ꯄꯨꯡ ꯀꯌꯥꯗ ꯍꯧꯕ꯭ꯔꯥ ꯑꯌꯨꯛꯇ
ꯑꯩꯈꯣꯏ ꯆꯔꯖꯁꯦ ꯄꯨꯡ ꯇꯔꯨꯛ ꯃꯈꯥꯏ ꯑꯗꯨꯋꯥꯏꯗ ꯍꯧꯔꯦ ꯑꯗꯨꯒ ꯂꯣꯏꯕꯅ ꯄꯨꯡ ꯅꯤꯄꯥꯟ ꯃꯈꯥꯏ ꯃꯥꯄꯟ ꯑꯗꯨꯋꯥꯏꯗ ꯂ‌ꯣꯏꯌ‌ꯦ
ꯑꯗꯨ ꯍꯞꯇꯥ ꯑꯃꯗ ꯅ‌ꯣ ꯂꯥꯏꯁꯪ ꯀꯥꯕꯁꯦ ꯀꯌꯥꯃꯨꯛꯇꯤ ꯀꯥꯕ꯭ꯔꯥ
ꯂꯥꯏꯁꯪ ꯀꯥꯕꯁꯦ ꯎꯝ ꯑꯩꯈꯣꯏ ꯈꯨꯟꯗꯗꯤꯀꯣ
ꯎꯝ
ꯎꯝ ꯏꯔꯥꯏꯒꯨꯝꯗꯗꯤ ꯄꯕ꯭ꯂꯤꯛ ꯀꯨꯝꯕ ꯀꯥꯏꯌ‌ꯦ ꯑꯗꯨꯒ ꯅꯨꯃꯤꯠ ꯅꯨꯃꯤꯠ ꯈꯥꯏꯗꯣꯛꯔꯒ ꯎꯝ ꯃꯦꯟ ꯁꯣꯁꯥꯏꯇꯤ ꯋꯨꯃꯦꯟ ꯁꯣꯁꯥꯏꯇꯤꯒꯨꯝꯕ ꯌꯨꯠ ꯈꯣꯏꯒꯤꯀꯣ ꯅꯨꯃꯤꯠ ꯅꯨꯃꯤꯠ ꯈꯥꯏꯗꯣꯛꯔꯒ ꯀꯥꯕꯁꯨ ꯂꯩꯌ‌ꯦ
ꯑꯩꯈꯣꯏꯒꯤꯗꯤꯀꯣ ꯇꯧꯀ ꯂꯩꯄꯥꯛꯄꯣꯛꯇ ꯎꯝ ꯀꯩꯅꯣꯈꯣꯏ ꯃꯄꯥꯈꯣꯏ ꯀꯥꯕ ꯑꯗꯨꯒ ꯌꯨꯝꯁꯥꯀꯩꯁꯥ ꯅꯨꯃꯤꯠꯇꯅ ꯏꯃꯥꯈꯣꯏ ꯀꯥꯕ
ꯑꯗꯨꯒ ꯏꯔꯥꯏ ꯅꯨꯃꯤꯠꯇꯅ ꯃꯤ ꯄꯨꯂꯞ ꯀꯥꯏꯑꯦ ꯑꯗꯨꯒ ꯎꯝ ꯀꯩꯅꯣꯗ ꯊꯥꯡꯖꯥ ꯅꯨꯃꯤꯠꯇꯅ ꯑꯌꯨꯛꯀ ꯀꯥꯕ
ꯑꯣ ꯑꯁ ꯆꯞ ꯃꯥꯟꯅꯩꯅꯦ ꯑꯈꯣꯏꯒ ꯅꯣꯏꯒ
ꯎꯝ ꯑꯗꯨꯝ ꯀꯩꯅꯣ ꯈꯣꯏꯗꯤ ꯚꯞꯇꯤꯁ ꯈꯣꯏꯗꯤ ꯅꯨꯡꯇꯤ ꯃꯥꯟꯅꯔꯝꯒꯅꯤ
ꯆꯞ ꯃꯥꯟꯅꯩꯌꯦ ꯍꯣꯏ
ꯎꯝ ꯑꯗꯨꯒꯀꯣ ꯎꯝ ꯎꯝ ꯀꯩꯅꯣꯒꯤꯗꯣ ꯎꯝ ꯁꯟꯗꯦ ꯅꯨꯃꯤ ꯏꯚꯤꯅꯤꯡꯒꯤꯗ ꯄꯨꯡ ꯀꯌꯥꯗ ꯀꯥꯕ꯭ꯔꯣ
ꯑꯩꯈꯣꯏ ꯁꯝꯃꯔ ꯃꯇꯝꯗꯗꯤꯀꯣ
ꯎꯝ
ꯈꯔ ꯊꯦꯡꯅ ꯀꯥꯏꯌꯦ ꯄꯨꯡ ꯃꯉꯥ ꯃꯈꯥꯏ ꯃꯔꯤ ꯃꯈꯥꯏ ꯑꯗꯨꯋꯥꯏ ꯇ ꯎ ꯋꯤꯟꯇꯔꯗꯗꯤ ꯈꯔ ꯉꯟꯅ ꯀꯥꯏꯌꯦ ꯄꯨꯡ ꯑꯍꯨꯝ ꯃꯈꯥꯏ ꯑꯗꯨꯋꯥꯏꯗ
ꯑꯩꯈꯣꯏꯖꯨ ꯄꯨꯡ ꯑꯩꯈꯣꯏꯅ ꯄꯨꯡ ꯑꯍꯨꯝ ꯄꯨꯡ ꯑꯍꯨꯝꯗ ꯀꯥꯔꯅꯤ ꯄꯨꯡ ꯑꯍꯨꯝ ꯃꯔꯤ ꯃꯈꯥꯏ ꯑꯗꯨꯋꯥꯏꯗ ꯂꯣꯏꯔꯅꯤ
ꯎꯝ
ꯎꯝ ꯅꯣꯏ ꯀꯩꯅꯣꯈꯣꯏꯗꯣ ꯄꯥꯁꯇꯔ ꯈꯣꯏꯗꯣ ꯂꯥꯏꯈꯨꯔꯨꯝꯕ ꯆꯠꯄ꯭ꯔꯥ
ꯆ ꯍꯥꯏꯕꯗꯤ ꯃꯣꯏꯗꯔ‌ꯣ
ꯎꯝ
ꯎꯝ